ꯍꯜꯂꯣ
ꯍꯜꯂꯣ ꯍꯜꯂꯣ ꯍꯜꯂꯣ ꯐꯝꯒ ꯂꯩꯌꯦ
ꯆꯥꯛ ꯆꯥꯔꯕꯣ
ꯆꯥꯔꯦ ꯅꯪꯒꯤ
ꯑꯩꯁꯨ ꯆꯔꯦ ꯀꯔꯤ ꯃꯊꯦꯜ ꯆꯔꯒꯦ
ꯑꯩꯗꯤ ꯑꯣꯛꯁꯥ ꯆꯥꯏꯌꯦ
ꯑꯁ ꯉꯁꯤ ꯉꯁꯤ ꯇꯣꯂꯣꯞ ꯐꯥꯝ ꯑꯣꯏꯃ ꯂꯩꯅꯦ ꯅꯪꯗꯤ
ꯅꯠꯇꯦꯗ ꯉꯔꯥꯡ ꯉꯔꯥꯡ ꯑꯩꯈꯣꯏ ꯌꯨꯝꯗ ꯃꯤꯇꯤꯡ ꯂꯩꯔꯒ ꯑꯣꯛ ꯑꯃ ꯗꯥꯎꯟ ꯇꯧꯕꯒꯤ ꯂꯦꯝꯕꯤꯕꯅꯤꯗ ꯑꯗꯨ ꯑꯗꯨꯝ ꯆꯥꯔ ꯂꯩꯕ ꯑ
ꯀꯔꯤ ꯃꯤꯇꯤꯡ ꯑꯣꯏꯕ ꯆꯠꯅꯣꯅꯦ ꯅꯣꯏꯒꯤꯁꯦ ꯑꯩꯈꯣꯏ ꯒ꯭ꯔꯨꯞ ꯌꯦꯔꯣ
ꯈꯨꯟꯒꯤ ꯑꯗꯨꯁꯨ ꯇꯧꯒꯗꯕ ꯀꯨꯏꯗ꯭ꯔꯦ
ꯑꯣ ꯑꯆꯥ ꯈꯨꯟꯒꯤ ꯃꯤꯇꯤꯡ ꯇꯧꯕ
ꯎꯝ
ꯑꯥ ꯑꯩꯈꯣꯏꯗꯤ ꯑꯩꯈꯣꯏꯗꯤ ꯉꯁꯤꯗꯤꯀꯣ
ꯎꯝ
ꯌꯦꯟ ꯆꯥꯏꯌꯦ
ꯑꯁ ꯉꯁꯤ ꯌꯦꯟ ꯆꯥꯕꯁꯦ ꯌꯥꯝꯃꯦꯍꯦ
ꯑꯩꯈꯣꯏ ꯉꯁꯤ ꯁꯦꯂꯔꯤ ꯄꯥꯝꯕꯩꯒꯤꯅꯦ
ꯀ꯭ꯔꯤꯁ ꯑꯥ ꯑꯥ ꯑꯥ ꯑꯥ ꯑꯩ ꯅꯔꯦꯍꯦ ꯌꯥꯝ ꯌꯥꯝ ꯐꯪꯕꯖꯥꯠꯅꯤꯍꯦ ꯃꯤ ꯆꯥꯗꯦ
ꯅꯠꯇꯦꯗ ꯌꯥꯝ ꯌꯥꯝꯅꯗꯤ ꯅꯠꯇꯦꯗ ꯀꯦꯂꯣ ꯑꯃ ꯂꯩꯕ ꯌꯥꯕꯗꯤ ꯐꯪꯉꯦ
ꯐꯩꯌꯦꯅꯦ ꯑꯗꯨꯗ ꯈꯔꯗꯤ ꯂꯦꯝꯂꯝꯝꯒꯅꯤ
ꯅꯣꯏꯗꯤ ꯐꯪꯗ꯭ꯔꯣ
ꯐꯪꯉꯦ ꯑꯩ ꯐꯪꯉꯦ ꯐꯪꯉꯦ ꯑ ꯑꯩꯗꯤ ꯁꯤꯖꯤꯟꯗ꯭ꯔꯦ
ꯅꯪ ꯀꯩꯌꯥꯝ ꯀꯨꯝꯕ ꯐꯪꯒꯦ
ꯌꯥꯝꯗꯦ ꯈꯤꯇꯪꯅꯤ ꯍꯥꯏꯗꯣꯛꯑꯣ
ꯋꯥꯟ ꯋꯥꯟ ꯌꯧꯔꯣ
ꯍꯦꯅꯦꯦ
ꯑꯣ ꯑꯗꯨꯗꯤ ꯌꯥꯝꯃꯦꯅꯦ ꯑꯩꯈꯣꯏꯒꯤꯗꯤ ꯋꯥꯅꯤ ꯌꯥꯎꯗꯦ
ꯑꯁ ꯇꯞꯅ ꯇꯞꯅ ꯐꯪꯒꯅꯤ ꯀꯥꯏꯅꯣ ꯑꯗꯨꯕꯨꯗꯤ
ꯃꯥꯅꯤ ꯃꯥꯅꯤꯅꯦ ꯅꯦꯛꯁ ꯇꯥꯏꯝꯗꯤ ꯐꯪꯗꯤ꯭ꯔ ꯌꯥꯎ ꯁꯧ ꯃꯂꯦ ꯍꯟꯗꯗꯤ ꯐꯖꯅ ꯋꯥꯔꯤ ꯁꯥꯥꯔꯦ ꯀꯣ
ꯎꯝ
ꯍꯟꯗꯛꯁꯦ ꯐꯖꯅ ꯋꯥꯔꯤ ꯁꯥꯈ꯭ꯔꯦ ꯅꯍꯥꯟꯗꯤ ꯐꯖꯅ ꯋꯥꯔꯤ ꯁꯥꯗꯦꯕꯀꯣ
ꯑꯗꯨꯒꯤꯗꯤ ꯃꯥꯄꯨ ꯈꯔ ꯋꯥꯡꯉꯣ
ꯉꯁꯤ ꯐꯪꯕꯗꯣ ꯅꯪꯗꯤ ꯐꯥꯔꯁ ꯑꯣꯏꯕ꯭ꯔꯣ ꯁꯤ ꯀꯦꯟ ꯇꯥꯏꯝꯒꯨꯝꯕ ꯑꯣꯏꯕ꯭ꯔꯣ ꯑꯣ ꯑꯗꯨꯗꯤ ꯐꯥꯔꯁꯇ ꯋꯥꯟ ꯍꯦꯟ ꯍꯦꯟꯅ ꯐꯪꯅꯗꯤ ꯌꯥꯏꯗꯀꯣ
ꯍꯣꯏ ꯌꯥꯏ ꯅꯪꯗꯤ ꯀꯔꯝ ꯀꯥꯟꯗ
ꯑꯩꯗꯤ ꯁꯦꯀꯦꯟ ꯇꯥꯏꯝꯅꯤ ꯑꯩ ꯐꯥꯔꯁ ꯇꯥꯏꯝ ꯐꯪꯕꯗꯣ ꯑꯩꯗꯤ ꯁꯤꯛꯁ ꯍꯟꯗ꯭ꯔꯦꯗ ꯐꯪꯉꯦ
ꯑꯣ ꯑꯗꯨꯒꯤꯅꯤ ꯑꯗꯨꯒꯤꯅꯤ ꯆꯞ ꯃꯥꯟꯅꯏ ꯎ ꯉꯁꯤ ꯀꯗꯥꯏ ꯆꯠꯄ꯭ꯔꯣ
ꯉꯁꯤꯗꯣ ꯑꯦꯛꯖꯥꯝ ꯑꯃ ꯊꯥꯕ
ꯑꯣ ꯀꯩ ꯑꯦꯛꯖꯥꯝ ꯅꯣ ꯁꯤ
ꯕꯦꯡꯀꯤ ꯑꯦꯛꯖꯥꯝꯅꯤ꯫
ꯍꯥꯥ
ꯕꯦꯡꯒꯤ ꯑꯦꯛꯖꯥꯝ
ꯑꯩꯁ ꯅꯩꯔꯦꯍꯦ ꯃꯤ ꯃꯆꯥꯗꯤ ꯑꯥ ꯑꯈꯣꯏ ꯈꯨꯟꯗꯒ ꯂꯥꯛꯑꯒ ꯕꯦꯡ ꯃꯦꯅꯦꯖꯔꯒ ꯑꯣꯏꯗꯣꯏꯔꯣ?
ꯍꯥ
ꯑꯩꯈꯣꯏ ꯈꯨꯟꯗꯒ ꯂꯥꯛꯑꯒ ꯕꯦꯡ ꯃꯦꯅꯦꯖꯔꯒ ꯑꯣꯏꯗꯣꯏꯗ ꯖꯥꯠꯂꯀꯣ ꯅꯪꯁꯦ꯫
ꯅꯣꯏ ꯅꯣꯏ ꯈꯨꯨꯟꯗꯗ ꯕꯦꯡ ꯂꯩꯕ꯭ꯔꯣꯅꯦ?
ꯏꯁ ꯂꯩꯇ꯭ꯔꯗꯤ!
ꯑꯩꯈꯣꯏ ꯈꯨꯟꯗꯗꯤ ꯕꯦꯡ ꯕꯦꯡꯗꯤ ꯂꯩ ꯂꯩꯇꯕꯅꯤꯗ꯫
ꯂꯩꯌꯦ ꯑꯈꯣꯏꯗꯗꯤ ꯑꯦꯝ ꯑꯥꯔ ꯕꯤ ꯂꯩꯌꯦ ꯀꯅꯔꯥ ꯂꯩꯑ ꯑꯦꯁ ꯕꯤ ꯑꯥꯏ ꯂꯩꯌꯦ ꯫
ꯈꯨꯟꯗ ꯀꯃꯥꯏ ꯕꯦꯡ ꯂꯩꯕꯅꯣ ꯅꯣꯏꯁꯦ ꯑꯥ ꯅꯪꯁꯦ ꯍꯦꯗ ꯀ꯭ꯋꯥ ꯇꯔ ꯒꯨꯝꯕꯥ ꯅꯠꯇ꯭ꯔꯗꯤ ꯁꯕ ꯗꯤꯕꯤꯖꯟ ꯑꯗꯨꯗ ꯅꯪ ꯂꯩꯃꯥꯜꯂꯦ꯫
ꯑꯩ ꯗꯤꯁꯇ꯭ꯔꯤꯛꯇ ꯂꯩꯌꯦ ꯗꯤꯁꯇ꯭ꯔꯤꯛꯇ
ꯑꯗꯨꯗꯤ ꯍꯨꯟ ꯅꯠꯇꯦꯗ ꯅꯠꯇ꯭ꯔꯣ ꯑꯗꯨꯗꯤ ꯗꯤꯁꯇ꯭ꯔꯤꯛ ꯀꯤ ꯍꯦꯗꯀ꯭ꯋꯥꯇꯥꯔꯅꯤꯅꯦ꯫
ꯎꯝ ꯍꯣꯏ ꯂꯩꯑꯦ ꯕꯦꯡ ꯑꯍꯨꯝ ꯂꯩꯌꯦ ꯑꯩꯈꯣꯏꯒꯤꯗꯤ꯫
ꯑꯣ ꯑꯗꯨ ꯑꯗꯨꯗꯤ ꯑꯗꯨꯗꯤ ꯂꯩꯅꯤꯗ ꯑꯗꯨꯗꯤ ꯊꯦꯡꯅꯅꯤꯗ ꯍꯦꯗ ꯀ꯭ꯋꯥꯇꯔꯗꯗꯤ꯫
ꯑꯗꯣ ꯑꯩꯈꯣꯏ ꯑꯩꯈꯣꯏꯔꯣꯝꯗ ꯅꯪ ꯃꯦꯅꯦꯖꯔ ꯑꯣꯏꯕ ꯂꯥꯛꯅꯤꯉꯥꯏ ꯔꯣꯝꯅꯤꯗ ꯅꯪꯅ ꯑꯁ ꯑꯦꯛꯖꯥꯝ ꯊꯥꯔꯤꯗ
ꯑꯥ ꯂꯥꯛ ꯂꯥꯛꯄꯁꯨ ꯌꯥꯏ ꯕꯥꯏ ꯆꯥꯟꯁ ꯊꯣꯛꯄ ꯊꯧꯔꯗꯤꯀꯣ
ꯅꯪ ꯀꯩ ꯕꯦꯡ ꯀꯩ ꯕꯦꯡꯒꯤ ꯊꯥꯕꯅꯣ?
ꯑꯦꯁ ꯕꯤ ꯑꯥꯏ
ꯑꯣ ꯐꯩꯌꯦꯅꯦ ꯏꯁ ꯃꯤꯗꯤ ꯂꯥꯏꯔꯤꯛ ꯀ ꯌꯥꯝ ꯍꯩꯕꯖꯥꯠꯅꯤꯍꯦ ꯏꯀꯥꯏꯍꯦ꯫
ꯑꯩ ꯑꯩꯈꯣꯏ ꯂꯥꯏꯔꯤꯛ ꯍꯥꯏꯕ ꯅꯠꯇꯦ ꯁꯨꯝ ꯊꯥꯒꯦꯅ ꯌꯦꯡꯕꯤꯒꯤ ꯋꯥꯅꯤꯗ꯫
ꯑꯗꯨꯅꯦ ꯊꯥꯒꯤꯅꯅꯤꯡꯕꯁꯦ ꯌꯥꯝ ꯄꯪꯕ ꯃꯤꯅꯗꯤ ꯊꯥꯕ ꯌꯥꯕ ꯅꯠꯇꯦ ꯃꯣꯏ ꯕꯦꯡꯒꯤꯁꯦ꯫
ꯅꯣꯏꯅ ꯍꯦꯟꯂꯝꯅꯤꯗ ꯑꯩꯈꯣꯏꯗꯤ ꯁꯨꯝ ꯃꯤꯅ ꯊꯥꯏꯑꯅ ꯁꯨꯝ ꯊꯥꯕꯒꯤ ꯋꯥꯅꯤꯗ꯫
ꯎꯝ ꯕꯦꯡꯒꯤꯁꯤ ꯃꯦꯟ ꯁꯕꯖꯦꯛ ꯑꯣꯏꯅ ꯀꯔꯤ ꯁꯕꯖꯦꯛ ꯆꯠꯄ꯭ꯔꯣ?
ꯃꯦꯟꯁ ꯑꯣꯏꯗꯦ ꯁꯞꯖꯦꯛ ꯃꯔꯤ ꯂꯩꯌꯦꯕꯀꯣ
ꯎꯝ
ꯑꯗꯣ ꯁꯕꯖꯦꯛ ꯃꯔꯤꯗꯣ ꯃꯥꯔꯛ ꯃꯥꯅꯥꯏꯑꯕ
ꯎꯝ
ꯏꯪꯂꯤꯁ ꯂꯩꯌꯦꯀꯣ
ꯀꯩꯅꯣ
ꯑꯗꯨꯒ ꯃꯦꯁ ꯂꯩꯑꯦ
ꯎꯝ
ꯑꯗꯨꯒ ꯔꯤꯖꯅꯤꯡ ꯂꯩꯌꯦ
ꯎꯝ
ꯂꯥꯁꯇꯅ ꯖꯦꯅꯦꯔꯦꯜ ꯏꯁꯇꯥꯗꯤ ꯑꯣꯏꯕ ꯖꯤ ꯑꯦꯁ ꯀꯣ꯫
ꯑ ꯃꯦꯠꯁꯇꯤ ꯅꯨꯡꯉꯥꯏꯕ꯭ꯔꯣ?
ꯃꯦꯁꯤ ꯂꯑ
ꯁ ꯑꯁ ꯈꯗꯤ ꯃꯤꯦꯁꯀꯗꯤ ꯕ꯭ꯂꯥꯏꯉꯦꯗ ꯄ꯭ꯂꯥꯁꯇꯛ ꯉꯁ ꯇꯥꯡꯅꯤꯩ ꯈꯪꯕ ꯑꯇꯣꯞꯄ ꯑꯦ ꯄ꯭ꯂꯁ ꯕꯤ ꯏꯁ꯭ꯀ꯭ꯋꯦꯔ ꯑꯗꯨ ꯑꯗꯥꯗꯤ ꯑꯩꯈꯣꯏꯒꯤ ꯈꯪꯗꯔꯦ
ꯑꯗꯨꯒꯨꯝꯕ ꯌꯧꯗꯦ ꯑꯩꯈꯣꯏꯗ
ꯎ ꯑꯗꯨꯅꯦ ꯑꯗꯨꯒꯨꯝꯕ ꯐꯥꯎ ꯈꯪꯗ꯭ꯔꯦꯕ ꯑꯩꯈꯣꯏꯒꯤ
ꯑꯩꯁꯨ ꯈꯪꯗꯦ ꯑꯗꯨꯗꯤ ꯀꯜꯖꯦꯕ꯭ꯔꯥꯅꯤꯕꯀꯣ ꯅꯪ ꯍꯧꯖꯤꯛ ꯍꯥꯏꯕꯗꯣ ꯀꯧꯖꯦꯕ꯭ꯔꯥꯗ ꯌꯧꯒꯅꯦꯕ ꯑꯗꯨ ꯕꯦꯡꯗꯗꯤ ꯕꯦꯡꯗꯗꯤ ꯑꯗꯨꯒꯨꯝꯕ ꯍꯥꯡꯗꯕꯅꯤ
ꯌꯥꯝ ꯌꯥꯝꯅ ꯂꯨꯕ꯭ꯔꯣ ꯀꯣꯏꯁꯟꯁꯤꯡꯗꯣ
ꯑꯩꯅ ꯑꯩꯅ ꯑꯩꯅ ꯑꯩꯅ ꯑꯩꯅ ꯂꯥꯏꯔꯤꯛ ꯍꯥꯏꯗꯕꯒꯤꯅꯤ ꯃꯤꯒꯤꯗꯤ ꯌꯥꯝ ꯂꯥꯏꯑꯦ ꯍꯥꯏꯌꯦꯦ ꯑꯩꯒ ꯈꯔ ꯊꯥꯃꯤꯟꯅꯕ ꯅꯣꯏꯒꯤꯅꯤꯀꯣ
ꯎꯝ
ꯅꯣꯏꯒꯤ ꯃꯤꯒ ꯑꯩ ꯈꯔ ꯊꯦꯡꯅꯔꯕ ꯃꯤ ꯃꯔꯤ ꯑꯍꯨꯝ ꯀꯣ ꯑꯗꯨꯒ ꯑꯩꯈꯣꯏ ꯑꯃꯨꯛ ꯍꯜꯂꯛꯑꯕꯗꯣ ꯍꯜꯂꯛꯑꯃꯤꯟꯅꯏꯌꯦꯕ ꯑꯗꯨ ꯂꯝꯕꯤꯗ ꯑꯩꯈꯣꯏ ꯋꯥꯔꯤ ꯁꯥꯥꯏꯕ ꯃꯣꯏꯒꯤꯗꯤ ꯌꯥꯝ ꯂꯥꯛꯑꯦ ꯍꯥꯏꯌꯦ
ꯎꯝ ꯀꯩꯅꯣ ꯌꯪ ꯏꯁꯇ꯭ꯔꯤꯠ ꯑꯣꯏꯔꯝꯒꯅꯤꯀꯣ
ꯑꯦꯖꯥꯝꯗꯤ ꯌꯥꯝꯁꯨꯨ ꯑꯣꯏꯗꯤ ꯍꯣꯏ ꯐꯦꯖꯝꯗꯤ ꯃꯤ ꯃꯤꯕꯨ ꯃꯤꯕꯨꯁꯨ ꯌꯦꯡꯕ ꯌꯥꯔꯣꯏ ꯔꯨꯝ ꯃꯆꯥ ꯑꯃ ꯑꯃ ꯀꯣ
ꯎꯝ
ꯃꯤ ꯑꯃꯒꯤꯒꯤ ꯔꯨꯝ ꯃꯆꯥ ꯑꯃ ꯑꯃ ꯑꯃ ꯂꯩꯕ
ꯀꯦꯃꯦꯔꯥꯒꯨꯝꯕꯁꯨ ꯊꯝꯃ꯭ꯔꯣ ꯑꯦꯛꯖꯥꯝ
ꯃꯥꯅ ꯀꯝꯄ꯭ꯌꯨꯇꯔꯗ ꯊꯥꯕꯅꯦ
ꯑꯣ ꯑꯣ ꯑꯣ ꯀꯝꯄ꯭ꯌꯨꯇꯔꯗ ꯊꯝꯃꯒ ꯑ ꯁꯤꯦꯀ꯭ꯌꯣꯔ ꯇꯧꯕ꯭ꯔꯣ ꯅꯠꯇ꯭ꯔꯒ ꯀꯣꯏꯁꯟ ꯑꯟꯁꯔ ꯑꯣꯏꯅ ꯊꯥꯕ꯭ꯔꯣ
ꯎꯝ ꯎ ꯀꯣꯏꯁꯟ ꯑꯟꯁꯔ ꯅꯠꯇꯦ ꯑꯟ ꯁꯤ ꯀ꯭ꯌꯨꯅꯤ
ꯑꯦꯝ ꯁꯤ ꯀ꯭ꯌꯨ ꯑꯣ ꯑꯣ ꯀꯩꯅꯣ ꯑꯣꯏꯔꯝꯒꯅꯤ ꯀꯝꯄ꯭ꯌꯨꯇꯔ ꯀ꯭ꯂꯥꯁ ꯂꯧꯕꯒꯤꯒꯨꯝꯅ ꯕꯣꯛꯁ ꯕꯣꯛꯁ ꯇꯣꯉꯥꯟ ꯇꯣꯉꯥꯟꯅ ꯄꯤꯔꯒ ꯊꯥꯍꯟꯕ ꯑꯣꯏꯔꯝꯒꯅꯤꯀꯣ
ꯃꯥꯅꯤ ꯃꯥꯅꯤ ꯆꯨꯝꯃꯦ ꯅꯪ ꯍꯥꯏꯕꯗꯣ ꯑꯗꯨ ꯉꯥꯛꯅꯤ
ꯄꯤꯔꯒ ꯑꯣ ꯑꯩ ꯑꯁꯤꯁꯦ ꯑꯩꯒ ꯔꯤ ꯑꯦꯛꯖꯥꯝꯗ ꯑꯃ ꯊꯦꯡꯅꯩꯌꯦꯅꯦ ꯑꯣ ꯑꯩꯅ ꯀꯝꯄ꯭ꯌꯨꯇꯔ ꯑꯦꯛꯖꯥꯝ ꯑꯃ ꯊꯥꯕꯗ ꯑꯃ ꯊꯦꯡꯅ ꯎꯝ ꯀꯔꯤ ꯑꯦꯛꯖꯥꯝꯅꯅꯥ ꯀꯣ ꯀꯥꯈꯣꯏꯒ ꯑꯃ ꯊꯥꯕꯗ ꯁꯨꯃꯥꯏꯅ ꯇꯧꯔꯒ ꯊꯥꯍꯜꯂꯦꯕ
ꯎꯝ ꯑꯗꯨꯃꯥꯏꯅ ꯍꯥꯏꯌꯦꯦ ꯍꯧꯖꯤꯛ ꯍꯧꯖꯤꯛ ꯑꯦꯛꯖꯝꯒꯤ ꯁꯤꯁꯇꯦꯝꯗꯤ ꯑꯗꯨꯃꯥꯏꯅ ꯇꯧꯋꯦ
ꯎꯝ ꯊꯣꯛꯄꯑꯣꯏꯁꯤꯅ ꯊꯣꯛ ꯅꯨꯡꯉꯥꯏꯔꯝꯗꯤ ꯊꯣꯛꯀꯗꯕꯁꯨ ꯃꯥꯜꯂꯦ ꯅꯣꯏ ꯕꯦꯡꯒꯤ ꯊꯥꯕꯁꯦ ꯍꯥꯟꯅꯗꯤ ꯁꯥꯏꯟꯁ ꯂꯧꯔꯗꯤ ꯑꯗꯨꯝ ꯊꯥꯕ ꯌꯥꯔꯕꯣ
ꯑꯦꯅꯤ ꯏꯁꯇ꯭ꯔꯤꯝ ꯌꯥꯏ ꯑꯦꯛꯖꯥꯝꯗꯤꯀꯣ ꯀꯃꯔꯁ ꯑꯣꯏꯒꯦꯔꯥ ꯑ ꯕꯤ ꯑꯦꯁ ꯁꯤ ꯑꯣꯏꯒꯦꯔꯥ ꯕꯤ ꯑꯦꯁ ꯁꯤ ꯅꯔꯁꯤꯡ ꯑꯣꯏꯒꯦꯔꯥ ꯕꯤ ꯕꯤ ꯑꯦ ꯑꯣꯏꯒꯦꯔꯥ ꯕꯤ ꯑꯦꯁ ꯁꯤ ꯑꯦ ꯕꯤ ꯑꯦꯒꯦꯔꯥ ꯑꯦꯅꯤ ꯑꯦꯁ ꯄ꯭ꯔꯤꯝꯃꯨ ꯌꯥꯕꯅꯤ ꯒ꯭ꯔꯦꯖꯨꯑꯦꯁꯟ ꯂꯣꯏꯕ ꯂꯣꯏꯔꯗꯤꯀꯣ
ꯑꯣ ꯎꯝ
ꯐꯩꯌꯦ ꯐꯩꯌꯦ ꯑꯦꯛꯖꯥꯝ ꯊꯥꯔꯤꯕ ꯃꯈꯩꯗꯤ ꯌꯥꯝꯅ ꯐꯩ
ꯅꯪꯪ ꯅꯪꯗꯤ ꯀꯔꯤ ꯇꯧꯒꯦ
ꯑꯁ ꯈꯣꯏꯗꯤ ꯀꯗꯥꯏꯗꯒꯤ ꯂꯥꯏꯔꯤꯛ ꯅꯣꯗ ꯃꯝꯒꯅꯤ ꯂꯥꯏꯔꯤꯛꯀꯥ ꯃꯪꯡꯗ ꯐꯥꯎꯕ ꯃꯥꯡꯗ꯭ꯔꯦꯗ ꯂꯥꯏꯔꯤꯛ ꯄꯪꯕꯒꯤ ꯑꯩꯈꯣꯏꯗꯤ ꯂꯥꯏꯔꯤꯛꯀꯤ ꯑꯥꯏꯗꯤꯌꯥ ꯊꯣꯛꯇ꯭ꯔꯦ ꯑꯩꯈꯣꯏꯗꯤ
ꯑꯦ ꯕꯤ ꯁꯤ ꯅ ꯈꯪꯕ ꯈꯪꯅꯩ ꯍꯥꯏꯕ ꯋꯥꯅꯤ
ꯀꯔꯤ ꯊꯕꯛ ꯇꯧꯒꯦ ꯍꯥꯏꯕꯩꯅꯤꯗ ꯑꯩꯗꯤ ꯂꯥꯏꯔꯤꯛꯒꯤ ꯍꯪꯗꯦꯗ
ꯑꯩꯒꯤ ꯅꯦꯠ ꯅꯨꯡꯉꯥꯏꯇꯕꯅꯤꯅ ꯄꯪ ꯉꯥꯡ ꯉꯥꯡ ꯂꯩꯔꯕꯅꯤ
ꯅꯪꯒꯤ ꯅꯦꯠ ꯅꯨꯡꯉꯥꯏꯇ꯭ꯔꯣ
ꯑꯁ ꯑꯩ ꯍꯧꯖꯤꯛꯐꯥꯎ ꯑꯁꯤ ꯃꯄꯥꯟꯗ ꯅꯦꯠ ꯅꯨꯡꯉꯥꯏꯕ ꯃꯐꯝꯗ ꯐꯝꯃꯒ ꯂꯩꯕꯅꯤ ꯔꯨꯝꯗ ꯆꯪꯉꯗꯤ ꯅꯤꯠ ꯌꯥꯗꯦꯕ
ꯑꯥ ꯅꯣꯏ ꯅꯣꯏ ꯅꯍꯥꯟꯗꯒꯤ ꯑꯗꯨꯝ ꯍꯥꯏꯔꯒ ꯂꯩꯕꯅꯦ ꯍꯧꯖꯤꯛꯐꯥꯎ ꯅꯦꯠ ꯅꯨꯡꯉꯥꯏꯇ꯭ꯔꯣꯅꯦ
ꯑꯁ ꯅꯨꯡꯉꯥꯏꯇꯦꯗ ꯅꯦꯠ ꯃꯩ ꯃꯨꯠꯈ꯭ꯔꯗꯤ ꯅꯦꯠ ꯑꯃꯐꯥꯎ ꯐꯪꯉꯣꯏ
ꯂꯥꯏꯗꯤ ꯍꯧꯖꯤꯛꯇꯤ ꯂꯥꯛꯄ꯭ꯔꯥ
ꯃꯩꯗꯤ ꯂꯥꯛꯑꯦ ꯃꯩ ꯂꯥꯞꯄꯒꯤ ꯁꯤ ꯐꯣꯟ ꯅꯦꯠ ꯌꯥꯔꯤꯕꯅꯦ ꯈꯔ ꯁꯤ ꯃꯩ ꯂꯥꯛꯇ꯭ꯔꯗꯤ ꯏꯁ ꯀꯗꯥꯏꯗꯒꯤ ꯐꯣꯟ ꯇꯧꯕꯗꯤ ꯍꯥꯏꯕꯅꯣ ꯅꯦꯠꯋꯥꯛꯇꯣ ꯑꯃ ꯐꯥꯎ ꯐꯪꯉꯣꯏ ꯄꯨꯔꯥ ꯑꯦꯛꯁ ꯆꯠꯇꯣꯏꯅꯦ
ꯃꯇꯩ ꯂꯣꯟꯗꯤ ꯐꯖꯅ ꯉꯥꯡꯉꯦꯍꯦ ꯅꯪ
ꯑꯦ ꯎꯝ ꯑꯩ ꯑꯗꯨꯝ ꯏꯊꯟꯗꯒꯤꯗꯤ ꯑꯗꯨꯝ ꯉꯪꯕ ꯍꯩꯌꯦꯗ ꯑꯩ ꯍꯥꯟꯅ ꯁꯨ ꯑꯥꯗ ꯇꯝꯄꯥꯛꯇ ꯂꯩꯔꯨꯝꯕꯒꯤꯀꯣ
ꯑꯆꯥ ꯁ꯭ꯨꯀꯜ ꯀꯥꯕ ꯀꯥꯟꯗ
ꯂꯩꯔꯝꯃꯦꯕ ꯑꯣ
ꯌꯥꯝ ꯂꯣꯏꯕ ꯐꯥꯎ ꯀꯥꯕ ꯅꯠꯇꯦꯗ ꯑꯩ ꯅꯠꯇꯦ ꯆꯍꯤ ꯑꯅꯤ ꯈꯛꯇꯪ ꯀꯥꯔꯝꯃꯦ ꯍꯥꯏ ꯁ꯭ꯀꯨꯜꯗ ꯍꯥꯏ ꯁ꯭ꯀꯨꯜꯗꯅꯦ ꯑꯥꯗ ꯀꯩꯅꯣ ꯂꯩꯕꯒꯤ ꯏꯃꯥ ꯇꯣꯟ ꯈꯔ ꯂꯩꯕꯒꯤꯀꯣ
ꯎꯝ
ꯃꯥꯗꯨ ꯃꯣꯏꯗꯨ ꯑꯥꯗ ꯑꯗꯨꯝ ꯂꯩꯕꯒꯤ ꯃꯣꯏ ꯃꯅꯥꯛꯇ ꯉꯥꯏꯍꯥꯛ ꯂꯩꯕ ꯑꯗꯨꯒ ꯑꯩꯅ ꯇꯋꯦꯜꯞꯇ ꯆꯠꯄ ꯀꯥꯟꯗꯁꯨ ꯑꯗꯨꯝ ꯂꯩꯌꯦ ꯑꯥꯗ ꯑꯗꯨꯒꯤ ꯃꯩꯇꯩ ꯂꯣꯟ ꯑꯗꯨꯝ ꯈꯔ ꯍꯩꯌꯦ ꯍꯩꯌꯦ ꯍꯥꯏꯕꯗꯤ ꯑꯔꯨ ꯑꯔꯨꯕ ꯋꯥꯗꯤ ꯌꯥꯝ ꯍꯩꯕꯗꯤ ꯑꯣꯏꯗꯦ ꯑꯗꯣ ꯑꯗꯨꯝ ꯈꯤꯇꯪ ꯉꯥꯡꯉꯦ ꯍꯥꯏꯗꯤ ꯑꯗꯨꯝ ꯍꯩ
ꯌꯥꯏꯗ ꯌꯥꯝ ꯉꯥꯡꯕ ꯍꯩꯌꯦꯗ ꯅꯪ ꯃꯩꯇꯩꯂꯣꯟꯗꯤ ꯑꯗꯨꯝ ꯌꯥꯏꯗꯥ ꯅꯪ ꯉꯥꯡꯕꯗꯣ ꯌꯥꯝ ꯍꯩꯌꯦ ꯑꯩꯈꯣꯏꯗꯤ ꯁꯤꯗ ꯂꯩꯕꯗꯣ ꯐꯣꯔ ꯏꯌꯔꯁꯀꯨꯝꯕ ꯑꯣꯏꯔꯦ ꯑꯗꯨꯕꯨ ꯅꯪꯒꯤ ꯂꯦꯕꯜꯒꯤ ꯌꯎꯗꯔꯤꯌꯦ
ꯁꯤ ꯌꯧꯔꯒ ꯉꯥꯡꯉꯤꯁꯤꯗꯤ ꯅꯪꯒꯤ ꯑꯗꯨꯗꯤ ꯌꯥꯔꯦꯗ ꯌꯧꯕꯒꯤ ꯉꯥꯡꯂꯤꯅꯦꯁꯦ
ꯑꯗꯨ ꯍꯥꯏꯕꯗꯤ ꯅꯪꯗꯤ ꯌꯥꯝ ꯐ꯭ꯂꯨꯋꯦꯟ